ꯍꯂꯣ ꯍꯥꯎ ꯇꯥꯕ꯭ꯔꯣ ꯇꯥꯗꯕ꯭ꯔꯥꯅ ꯀꯛꯊꯠꯄ ꯑꯩꯗꯣ
ꯎꯔꯤꯡꯅ ꯑꯁ ꯄꯥꯏꯈꯠ
ꯍꯥꯥ
ꯖꯥꯡꯗꯣ
ꯎꯝ
ꯀꯩ ꯀ ꯊ
ꯀꯥꯏ ꯍꯕ
ꯀꯣꯁ ꯃꯅꯥꯒ ꯀꯥꯏ ꯆꯥꯗꯣꯏꯅꯣ
ꯀ꯭ꯋꯥꯁ ꯃꯅꯥ ꯀꯁ ꯀ꯭ꯋꯥꯁ
ꯑꯗꯨꯒ ꯑꯇꯣꯞꯄꯗꯤ
ꯇꯣꯄꯂꯥꯏꯇꯔꯦ ꯑ ꯀꯩꯅꯣꯒꯤ ꯑ ꯇꯨ ꯇꯗꯣ
ꯑꯥ
ꯀꯩꯅꯣ ꯆꯥꯔꯁꯤ ꯆꯠꯅꯤ ꯆꯥꯔꯁꯤ
ꯎꯝ ꯌꯥꯏ ꯑꯗꯨꯁꯨ ꯌꯥꯏ
ꯎꯃꯣꯔꯣꯛ ꯍꯌꯦꯡꯗꯤ ꯎꯃꯣꯔꯣꯛ ꯂꯩꯗ꯭ꯔꯗꯤ ꯌꯥꯔꯔꯣꯏ ꯀꯣ
ꯅꯪꯅꯦ ꯃꯄꯥꯟ ꯆꯠꯀꯗꯕ
ꯑꯦꯔꯥ
ꯆꯥꯔꯖ ꯆꯠꯀꯦ ꯍꯥꯏꯕ ꯅꯠꯇ꯭ꯔꯣ
ꯅꯪꯗꯤ
ꯑꯩꯁꯦ ꯀꯃꯥꯏꯅ ꯇꯧꯁꯤꯔ
ꯆꯠꯁꯦ ꯀꯨꯏꯔꯦ ꯅꯪ ꯆꯠꯇꯕ ꯆꯍꯤ ꯃꯈꯥꯏꯅꯤ ꯅꯪ ꯆꯠꯇꯕꯁꯦ ꯍꯦꯂꯃꯅꯤ
ꯑ
ꯍꯌꯦꯡ ꯐꯥꯔꯁ ꯁꯟꯗꯦ ꯅꯠꯇ꯭ꯔꯥ ꯂꯣꯠ ꯁꯄꯔ ꯍꯣꯏ ꯂꯣꯠ ꯁꯄꯔ ꯆꯥꯗꯣꯏꯅꯦ ꯍꯌꯦꯡꯗꯤ
ꯑ
ꯐꯔꯁ ꯁꯟꯗꯦꯗꯗꯤ ꯆꯥꯕꯅꯦ
ꯎꯁꯤꯡꯒꯤꯁꯨ ꯂꯩꯇꯦ ꯑꯩ
ꯍꯣꯏꯅꯦ ꯑꯩ ꯄꯤꯒꯦꯅꯦ ꯑꯗꯨꯕꯨꯗꯤ
ꯅꯪꯒꯤ ꯁꯔꯨꯛꯅꯤꯗ ꯑꯩ ꯅꯪ ꯑꯩꯅ ꯄꯤꯕꯁꯨ ꯀꯣ
ꯍꯣꯏ
ꯏꯁꯣꯔꯗꯤ ꯅꯪꯒꯤ ꯁꯔꯨꯛꯅꯦ
ꯅꯠꯇꯦꯗ ꯅꯪꯅ ꯃꯅꯨꯡ ꯅꯪꯒꯤ ꯋꯥꯈꯜꯗꯒꯤ ꯊꯃꯣꯏꯗꯒꯤ ꯄꯤꯅꯤꯡꯅ ꯄꯤꯊꯣꯛꯄꯗꯨꯅꯦ
ꯎꯝ ꯅꯠꯇꯦ ꯑꯩꯅ ꯍꯥꯏꯔꯤ ꯑꯩꯅ ꯍꯥꯏꯕꯗꯤꯀꯣ ꯑꯩꯒꯤ ꯂꯩꯇ꯭ꯔꯁꯨ ꯅꯪꯒꯤ ꯎ ꯌꯦꯔꯗꯤ ꯌꯥ ꯑꯩꯒꯤ ꯈꯨꯡꯒꯥꯎꯗꯣ ꯑꯁ ꯏꯁꯇ꯭ꯔꯤ ꯇꯧꯗ꯭ꯔꯗꯤ ꯏꯁꯇ꯭ꯔꯤ ꯑꯦꯔꯏ ꯄ꯭ꯔꯦꯁꯅꯥ ꯀꯅꯥꯗ ꯂꯩꯔꯤꯕ ꯈꯪꯗꯦ
ꯑꯩꯈꯣꯏꯗꯥꯒꯤꯗꯣ ꯂꯩꯇꯕ꯭ꯔꯥ
ꯑꯩꯣꯏꯇ ꯃꯥꯒꯤ ꯃꯥꯒꯤꯅꯠꯇꯦ
ꯀꯥꯏꯩꯅꯒꯤꯤ ꯑꯩꯈꯣꯏ ꯔꯦꯟꯒꯤ ꯃꯄꯨꯒꯤ ꯃꯆꯥꯅꯨꯄꯤꯒꯤꯗꯤ ꯂꯩꯔꯕꯝꯅꯤ ꯃꯥꯗꯤ ꯐꯤ ꯇꯨꯕꯅꯤꯅ ꯇꯥ ꯍꯥꯜꯒꯦꯗ ꯃꯒꯗ
ꯁꯨ ꯌꯥꯏ ꯍꯣꯔꯦꯟ ꯍꯣꯔꯦꯟ ꯀꯣꯜ ꯇꯧꯔꯁꯦꯀꯣ
ꯎꯝ ꯅꯠꯇ꯭ꯔꯒꯅ ꯏꯁꯇ꯭ꯔꯤ ꯂꯩꯔꯗꯤ ꯉꯥꯏꯍꯥꯛ ꯄꯤꯕꯤꯌꯣꯅ
ꯑꯥ
ꯍꯥꯏꯔꯣ
ꯎꯝ ꯍꯒꯦ
ꯎꯝ ꯇ꯭ꯔꯥꯏ ꯇꯧ
ꯊꯦꯡꯗꯔꯤ ꯀꯥꯟꯗ ꯇꯧꯒꯗꯕꯅꯦ
ꯍꯣꯏ ꯆꯥꯛ ꯆꯥꯛ ꯆꯥꯗ꯭ꯔꯤꯉꯩꯗ ꯇꯧꯔꯣ
ꯍꯧꯖꯤꯛ ꯁꯤ ꯂꯣꯏꯔꯒ ꯇꯛꯎꯗꯣꯏꯅꯦ
ꯌꯥꯔꯦ ꯌꯥꯏ
ꯂꯩꯗꯤ ꯂꯩꯕꯅꯦ
ꯂꯩꯅꯤꯍꯦ ꯐꯤ ꯇꯨꯕꯗꯤ
ꯃꯤ ꯑꯩꯈꯣꯏ ꯂꯩꯕꯁꯤꯡꯗ ꯑꯝꯇ ꯍꯥꯡꯉꯒ ꯀꯣ
ꯎꯝ
ꯑꯩꯒꯤ ꯈꯣꯡꯒꯥꯎꯗꯨꯁꯨ ꯐꯤꯁꯨ ꯁꯨꯗꯦ ꯅꯍꯥꯟ ꯁꯤꯠꯂꯔꯒ ꯆꯠꯄꯗꯣ ꯀꯥꯏꯗ ꯔꯈꯪꯗꯦ
ꯃꯅꯝꯗꯤ ꯐꯖꯔꯝꯃꯤ
ꯅꯣꯡ ꯃꯥ
ꯃꯤ ꯑꯅꯧꯕꯗꯣ ꯑꯗꯨꯗ ꯍꯪꯉꯨ ꯂꯩꯔꯝꯗꯧ ꯃꯥꯜꯂꯦ
ꯎ ꯃꯤ ꯃꯥ ꯃꯤ ꯃꯥꯗꯤ ꯑꯩ ꯈꯪꯅꯗꯦ ꯃꯤ ꯃꯥꯗꯤ ꯈꯪꯅꯌꯦꯦ
ꯍꯣ ꯑꯗꯨꯗꯣ ꯍꯪꯉꯨꯕ
ꯎꯝ
ꯈꯣꯏ ꯍꯥ
ꯂꯩꯦꯔꯝꯒꯗ ꯃꯥꯟꯗꯦꯕ ꯅꯪꯗ ꯅꯪꯒꯤꯗꯗꯥꯁꯨ ꯆꯠꯁ ꯍꯥꯏꯣꯗꯅ
ꯃꯥꯗꯣ ꯑꯃꯨꯛ ꯈꯨꯠꯇ ꯅꯨꯡꯉꯥꯏꯇꯦ ꯍꯥꯏꯑꯦ
ꯈꯨꯠ ꯅꯨꯡꯉꯥꯏꯔꯁꯨ ꯄꯊꯅꯥ ꯇꯧ ꯇꯧꯕ ꯆꯠꯁꯦ ꯍꯥꯏꯕꯅꯦ
ꯑꯗꯣ ꯃꯥ ꯃꯥ ꯏ ꯇꯦꯁꯁꯨ ꯇꯧꯕꯤꯕꯅꯦ ꯍꯥꯏꯌꯦꯕ ꯑꯗꯨ ꯔꯤꯖꯥꯜꯗꯣ ꯃꯥ ꯌꯦꯡꯗꯣꯏꯅꯦꯕ
ꯍꯂꯛꯄꯗ ꯃꯥ ꯃꯥ ꯏ ꯇꯦꯖꯇꯨ ꯂꯧꯔꯒ ꯆꯠꯄ ꯌꯥꯔꯗ꯭ꯔꯥ
ꯃꯥ ꯃꯈꯨꯠꯇꯣ ꯍꯤꯗꯥꯛ ꯌꯣꯝꯃꯤꯕ
ꯑꯥ
ꯅꯨꯡꯉꯥꯏꯔꯣꯏꯕ ꯑꯩꯈꯣꯏꯅ ꯄ꯭ꯔꯊꯅꯥ ꯇꯧꯕꯤꯔꯁꯦ ꯑꯗꯨ ꯂꯣꯏꯔꯦ
ꯎ
ꯑꯩ ꯀꯩꯅꯣ ꯍꯧꯖꯤꯛ ꯈꯜꯂꯤꯁꯦ ꯎꯝꯝ
ꯐ꯭ꯔꯤꯖꯦ ꯐ꯭ꯔꯤꯗꯤ ꯃꯥꯏꯅꯁ ꯁꯦꯠ ꯑꯣꯏꯕꯑꯌꯦ
ꯑꯩꯗꯤ ꯋꯥꯏꯠꯇꯣ ꯅꯠꯇ꯭ꯔꯒꯅ ꯅꯍꯥꯟꯒꯤ ꯍꯩꯆ ꯑꯦꯟ ꯑꯦꯝꯒꯤ ꯕ꯭ꯂꯦꯛꯇꯣ
ꯕ꯭ꯂꯦꯛ ꯅꯠꯇ ꯍꯦ
ꯋꯥꯏꯠ ꯑꯣ ꯕ꯭ꯂꯦꯛ ꯂꯩꯇꯕ꯭ꯔꯥ
ꯎꯝ
ꯑꯣ ꯑꯩꯈꯣꯏ ꯕꯥꯒꯤꯅꯦꯕ ꯂꯥꯏꯛꯇꯣ
ꯎꯝ ꯕ꯭ꯂꯦꯛꯗꯕꯅꯤ ꯂꯧꯔ ꯑꯩ ꯑꯩ ꯇꯦꯖ ꯇꯧꯕꯗꯣ ꯅꯪꯦ ꯃꯥꯅꯦ
ꯃꯥꯅꯦ ꯃꯥꯅꯦ ꯑꯩ ꯀꯥꯎꯔꯦ ꯑꯗꯨꯗꯣ ꯅꯠꯇ ꯅꯠꯇ꯭ꯔꯗꯤ ꯅꯪꯒꯤ ꯋꯥꯏꯠ ꯁꯥꯔꯠꯇꯣ ꯑꯗꯨ ꯐꯖꯩꯌꯦ
ꯋꯥꯏꯁꯥ ꯌꯥꯏꯗꯤ
ꯋꯥꯏꯠ ꯀꯥꯃꯦꯁ
ꯗꯤꯗꯤꯗꯦ
ꯑꯗꯨ ꯁꯦꯠꯄꯗ ꯌꯥꯝ ꯌꯥꯝ ꯖꯦꯟꯇꯜ ꯃꯦꯟ ꯑꯣꯏꯌꯦꯕ ꯅꯪ
ꯎꯕ꯭ꯔꯥꯅꯦ
ꯑꯦ ꯅꯍꯥꯟ ꯁꯦꯂꯤꯗꯨꯗꯤ ꯑꯩꯈꯣꯏꯗꯥꯒ ꯆꯠꯃꯤꯟꯅꯕ ꯅꯨꯃꯤꯠꯇꯣ
ꯑꯣ ꯑꯣ ꯑꯣ ꯑꯣ
ꯇ
ꯑꯩꯩꯁꯨ ꯐꯣꯟꯣꯟ ꯎꯝ ꯍꯣꯔꯃꯦꯜ ꯑꯃ ꯐꯖꯅ ꯂꯩꯗ꯭ꯔꯗꯤ ꯌꯥꯔꯣꯏ ꯑꯩꯒꯤ ꯐꯣꯔꯃꯦꯂꯥꯁꯨ ꯂꯨꯏ ꯀꯔꯤꯒꯤꯅꯣ ꯈꯪꯗꯦꯅꯦ
ꯅ ꯂꯩꯩꯒꯗꯕꯅꯤ ꯗꯔꯀꯥꯔ ꯑꯣꯏꯕꯅꯦꯕ ꯑꯩꯒꯤ ꯁꯝꯗꯣ
ꯎꯝ
ꯌꯥꯝ ꯀꯟꯅ ꯇꯥꯗꯕ ꯃꯥꯜꯂꯦꯅꯦ
ꯅꯪ ꯅꯪ ꯄꯩꯁꯥ ꯈꯔ ꯂꯩꯔꯗꯤ ꯅꯪ ꯅꯪꯒꯤ ꯃꯐꯝꯗ ꯐꯖꯅ ꯇꯧꯔꯨꯗꯅꯣ
ꯃꯐꯝꯗꯣ ꯑꯣ ꯂꯤꯁꯤꯡ ꯇꯔꯥ ꯇ ꯆꯪꯉꯅꯤ ꯑꯩꯒꯤ
ꯏꯁ ꯂꯤꯁꯤꯡ ꯆꯥꯃꯉꯥ ꯆꯥꯇ꯭ꯔꯨꯛ ꯆꯥꯝꯃ ꯂꯤꯁꯤꯡ ꯑꯃꯒꯤꯁꯨ ꯂꯩꯔꯝꯒꯅꯤ
ꯑꯦꯔꯔꯦ
ꯀꯗꯥꯋꯥꯏꯗꯒꯤ
ꯁꯄ꯭ꯔꯤ ꯃꯥꯂꯔꯦ ꯀꯅ
ꯈꯤꯇꯪꯕꯨꯗꯤ ꯊꯣꯛꯄ ꯃꯥꯜꯂꯦ ꯑꯗꯨ ꯌꯥꯔꯦꯗ ꯑꯗꯨꯝ ꯑꯗꯨꯝ ꯌꯥꯔꯦ ꯌꯥꯝꯅ ꯇꯣꯄꯁꯨ ꯌꯦꯡꯕꯗ ꯌꯦꯡꯕꯗ ꯅꯥꯟꯕꯗꯨꯅꯦ ꯑꯩꯅ ꯄꯥꯝꯃꯤꯁꯦ ꯑꯗꯣ ꯍꯩꯅꯧꯒꯤꯗꯣ
ꯎꯝ
ꯑꯩ ꯆꯤꯟꯕꯥ ꯊꯦꯂꯣꯏ ꯁꯣꯛꯑꯦ ꯐꯖꯗ꯭ꯔꯦ ꯊꯤꯕꯅ ꯂꯣꯏꯔꯦ ꯍꯌꯦꯡ ꯂꯤꯞꯁꯇꯤꯛ ꯁꯪꯕꯗ ꯐꯖꯅ ꯁꯪꯈ꯭ꯔꯗꯤ ꯌꯥꯗꯦ
ꯐꯤꯕꯣꯡ ꯆꯥꯎꯕꯅꯤꯅ ꯑꯗꯨꯃꯥꯏꯅ ꯇꯧꯒꯗꯕꯅꯤ ꯅꯊꯟꯗ ꯅꯍꯥꯟ ꯉꯔꯥꯡꯒꯥꯊꯟꯗ ꯆꯥꯕꯝ ꯌꯥꯗꯗꯤ ꯃꯔꯤ ꯃꯉꯥ ꯆꯥꯕ ꯃꯥꯜꯂꯦ ꯅꯪ ꯉꯔꯥꯡ
ꯀꯩꯅꯣ ꯑꯣ ꯍꯥꯏꯅꯥꯎꯗꯔꯥ
ꯎꯝ
ꯑꯩꯅ ꯆꯥꯕꯗꯣ
ꯑꯩꯁꯨ ꯑꯗꯨꯃꯥꯏꯅ ꯇꯧꯋꯦꯕꯀꯣ ꯑꯩꯒꯤ
ꯎꯝ
ꯅ ꯑꯃ ꯇꯧ ꯑꯣꯏꯋꯦꯕ
ꯑꯩ ꯆꯥꯕꯨꯗꯤꯗꯤ ꯃꯨꯟꯗꯕꯗꯨ ꯆꯥꯕꯒꯤꯅꯦ꯫
ꯑꯣ꯫ ꯑꯗꯨꯝ ꯃꯈꯨꯝꯗꯤ ꯐꯧꯒꯣꯗꯅ ꯆꯥꯔꯁꯨ꯫
ꯑꯥ꯫
ꯀꯣꯕꯥꯔꯗꯤ ꯂꯧꯊꯣꯛꯑꯣꯗꯨꯅ꯫
ꯀꯣꯚꯔ ꯂꯧꯊꯣꯛꯑꯦ ꯀꯣꯚꯔꯗꯣ ꯂꯧꯊꯣꯛꯑꯁꯨ꯫ ꯁꯤꯒꯤ ꯀꯩꯅꯣꯗ ꯃꯇꯣꯟ ꯅꯠꯇꯕ꯫ ꯃꯥꯒꯤ ꯏꯁꯇꯦꯝ ꯅꯠꯇꯦ ꯃꯥꯒꯤ꯫ ꯕ꯭ꯔꯥꯟꯁ ꯃꯅꯥꯛꯇ ꯂꯩꯕꯗꯣ ꯃꯀꯣꯛꯇꯣ꯫
ꯎꯝ꯫
ꯑꯗꯨ ꯆꯥꯕ ꯆꯥꯕꯗ ꯍꯦꯛꯇ ꯁꯣꯛꯑꯦꯕ꯫
ꯎꯝ
ꯂꯩ ꯍꯣꯏ ꯂꯩꯁꯨ ꯅꯥꯏꯌꯦꯦ ꯆꯝꯕꯥꯟꯁꯨ ꯀꯩ ꯍꯥꯏꯅꯤ ꯍꯥꯒꯠ ꯆꯥꯕꯗꯣ
ꯑꯥ
ꯃꯔꯤꯡ ꯃꯔꯤꯡ ꯆꯠꯂꯦꯕ ꯅꯍꯥꯟꯁꯨ ꯑꯩ ꯑꯗꯨꯃꯥꯏꯅ ꯇꯧꯋꯦꯕ ꯑꯃ ꯑꯗꯣ ꯑꯩꯗꯤ ꯀꯩꯒꯤ ꯂꯣ ꯈꯜꯂꯨꯔꯦꯕ ꯍꯥꯟꯅ ꯍꯥꯟꯅ ꯏꯃꯥꯟꯅꯕꯤꯅ ꯄꯨꯔꯛꯄꯗꯣ
ꯎꯝ
ꯃꯨꯟꯗ꯭ꯔꯤꯀꯥꯟꯗ ꯇꯣꯃꯦꯇꯣꯑꯒ ꯄꯨꯟꯅ ꯄꯨꯔꯛꯄꯗꯣ ꯑꯗꯨꯒꯤꯗꯣ ꯑꯣꯏꯔꯝꯃꯦ
ꯎꯝ ꯒꯤ ꯑꯣꯏꯅꯤ
ꯎꯝ ꯑꯩꯗꯣ ꯀꯩꯒꯤꯅꯣꯅ ꯁꯣꯛꯄꯁꯨ ꯅꯠꯇꯦ ꯃꯊꯟꯇ
ꯍꯌꯦꯡ ꯆꯥꯔꯁ ꯆꯠꯀꯗꯕꯁꯦ꯫ ꯆꯥꯛ ꯆꯥꯕꯂꯣꯏꯔꯕ
ꯍꯣꯏ꯫ ꯌꯥꯝ ꯆꯥꯗ꯭ꯔꯁꯨ ꯎꯝ ꯈꯤꯇꯪ ꯆꯥꯗ꯭ꯔꯗꯤ ꯁꯤꯔꯅꯤꯍꯦ꯫ ꯃꯤ ꯃꯃꯥꯡꯗ ꯋꯥꯟ ꯊꯥꯔꯅꯤ꯫
ꯌꯦꯟꯖꯥꯡ ꯑꯍꯥꯎꯕ ꯆꯥꯗꯗꯤ ꯑꯁ꯫
ꯍꯦ꯫
ꯍꯌꯦꯡ ꯄꯨꯡ ꯀꯌꯥꯗ ꯆꯠꯇꯣꯏꯅꯣ꯫
ꯕꯥꯁꯇꯤ ꯕꯥꯁꯗꯤ ꯄꯨꯡ꯫ ꯃꯥꯄꯟꯗ ꯆꯠꯄ ꯍꯧꯔꯅꯤ ꯅꯥꯏꯟ ꯊꯥꯔꯇꯤꯗ ꯑꯗꯨꯝ꯫ ꯌꯥꯅꯤ꯫ ꯅꯏꯟ ꯊꯔ ꯅꯏꯟ ꯇ꯭ꯋꯦꯟꯇꯤꯒꯨꯝꯕ꯫
ꯅꯏꯟ ꯇ꯭ꯋꯦꯟꯇꯤ ꯊꯥꯔꯇꯤ ꯗꯣ ꯁꯔꯚꯤꯁ꯫ ꯁꯔꯚꯤꯁꯇꯣ ꯄꯨꯡ ꯀꯌꯥꯗꯅꯣ ꯇꯦꯟ ꯊꯥꯔꯇꯤꯗꯔꯣ꯫
ꯁꯔꯚꯤꯁꯇꯤ ꯇꯦꯟꯗ ꯍꯥꯎꯋꯦ ꯑꯗꯨꯕꯨ꯫ ꯑꯗꯨ ꯁꯤꯡꯄꯔꯦꯁꯟꯅꯦꯕꯀꯣ꯫
ꯑ꯫
ꯑꯗꯨ ꯂꯣꯏꯔꯒ ꯂꯦꯚꯦꯟꯗ ꯁꯔꯚꯤꯁ꯫ ꯇꯧꯗꯣꯏꯅꯦ ꯁꯦꯀꯦꯟ ꯕꯦꯜ ꯂꯦꯚꯦꯟꯗ ꯇꯥꯗꯣꯏꯕ꯫
ꯑꯣ꯫ ꯑꯗꯨꯒ ꯎꯝ ꯄꯨꯡ ꯀꯌꯥ ꯐꯥꯎ ꯄꯨꯡ ꯑꯅꯤ ꯑꯃ ꯑꯅꯤ꯫
ꯅꯠꯇꯦ ꯍꯦ꯫ ꯅꯣꯔꯃꯦꯜꯗꯤ ꯑꯗꯨꯝ ꯇꯨꯋꯦꯜꯐ ꯇꯨꯋꯦꯜꯐ ꯊꯥꯔꯇꯤꯗ ꯂꯣꯏꯕꯅꯦ꯫ ꯀꯩ ꯀꯩꯗꯤ꯫ ꯑ ꯑꯦꯅꯤ꯫ ꯏꯁꯄꯦꯁꯦꯜ ꯑꯣꯏꯔꯗꯤ ꯈꯤꯇꯪ ꯃꯇꯝꯗꯣ ꯆꯪꯕ ꯋꯥꯅꯦꯕ꯫ ꯑꯗꯨꯝ ꯅꯣꯔꯃꯦꯜ ꯁꯟꯗꯦꯗꯤ ꯑꯗꯨꯝ ꯀꯩꯅꯣ ꯇꯧꯕꯔꯅꯦ ꯑꯣ ꯍꯌꯦꯡꯗꯤ ꯈꯤꯇꯪ ꯀꯨꯏꯗꯧ ꯃꯥꯜꯂꯦ ꯂꯣꯠ ꯁꯄꯔꯗꯣꯖꯥꯔꯗꯤ ꯈꯤꯇꯪ ꯆꯥꯔꯗꯤ ꯈꯤꯇꯪ ꯀꯨꯏꯕꯅꯦ
ꯑꯝ ꯑꯗꯨꯗꯤ ꯎꯐ꯭ꯔꯤꯡ ꯎꯐ꯭ꯔꯤꯡ ꯑꯅꯤ ꯂꯧꯒꯗ꯭ꯔꯥ
ꯃꯥꯟꯅꯦ ꯅꯪꯉꯣꯟꯗ ꯂꯩꯖꯗ꯭ꯔꯁꯨ ꯑꯗꯨꯝ ꯇꯣꯛꯄ ꯌꯥꯏ ꯀꯩꯅꯣ ꯀꯝꯄꯜꯁꯔꯤ ꯅꯠꯇꯦ ꯑꯗꯨꯕꯨꯗꯤ
ꯀꯥꯏꯗꯅ ꯍ
ꯍꯝ ꯑꯣ ꯑꯩ ꯄꯤꯕꯤꯒꯦ ꯑꯩ ꯄꯤꯕꯤꯒꯦ ꯑꯣꯐꯔꯤꯡꯒꯤꯗꯨ ꯀꯦꯝ ꯋꯥꯔꯅꯨ
ꯎ
ꯅꯪꯒꯤ ꯅꯝꯕꯔꯁꯦ ꯍꯥꯟꯅꯒꯤ ꯅꯝꯕꯔꯗꯨꯔꯥ꯫
ꯅꯠꯇꯦ꯫ ꯎꯝ꯫
ꯑꯩ ꯑꯩ ꯑꯃꯨꯛ ꯇꯧꯔꯛꯀꯦ꯫
ꯎꯝ꯫
ꯅꯪ ꯀꯩꯅꯣ ꯊꯥꯔꯛꯑꯣ ꯍꯥꯏꯕ꯫
ꯑ ꯑ ꯑꯧ ꯊꯔꯛꯀꯦ꯫
ꯎꯝ ꯍꯤꯟꯖꯥꯡ ꯃꯅꯝꯗꯤ ꯅꯩꯔꯦꯍꯦ꯫
ꯑꯩꯒꯨꯝꯕ ꯅꯩꯕ꯭ꯔꯥ꯫
ꯅꯩꯔꯦ꯫
ꯐꯖꯥꯕꯔ ꯁꯛꯁꯨ꯫
ꯍꯝ꯫ ꯐꯖꯔꯦ꯫
ꯂꯩꯔꯝꯅꯤꯗ
ꯐꯖꯔꯦ ꯐꯖꯔꯦ ꯑꯧꯔ ꯐꯔꯦ ꯐꯔꯦ
ꯇꯧꯔꯛꯀꯦ
ꯎꯝ
ꯀꯨꯏ ꯔꯦꯍꯦ ꯍꯧꯖꯤꯛꯀꯤ ꯀꯩꯒꯤꯅꯣ
ꯍꯥꯥ
ꯌꯥꯝ ꯀꯨꯏꯅ ꯆꯠꯂꯦ ꯍꯥꯏꯕ
ꯎꯝ ꯍꯧꯖꯤꯛ ꯀꯨꯏꯅ ꯆꯠꯂꯦ
ꯑꯦꯛꯁꯇꯦꯟ ꯇꯧꯕꯩꯔꯥ
ꯈꯪꯗꯦ ꯑꯦꯛꯁꯇꯦꯟ ꯇꯩꯔꯤꯔ ꯌꯦꯡꯕꯁꯤ
ꯉꯥꯔꯤ ꯀꯥꯏꯗꯅꯣ
ꯍꯤꯚꯁ ꯀ꯭ꯂꯣꯖꯤꯡ ꯁꯦꯔꯤꯃꯣꯅꯤ ꯑꯁꯤꯗꯤ ꯅꯍꯥꯟꯒꯤꯅꯤ ꯑꯦ ꯇꯩ ꯒꯤꯁꯦ ꯑꯣ ꯇꯨꯗꯦ ꯀ꯭ꯂꯥꯁ ꯁꯦ ꯅꯥꯏꯗ ꯆꯠꯄ ꯍꯧꯔꯅꯤꯌꯦ
ꯑꯣ ꯂꯥꯛꯑꯕ ꯃꯦꯁꯦꯖ ꯂꯥꯛꯑꯕ
ꯑꯥ
ꯑꯩꯈꯣꯏꯗꯗꯤ ꯑꯗꯨꯝ ꯅꯥꯏꯟ ꯊꯥꯔꯇꯤ ꯅꯥꯏꯟ